ꯄꯥꯌꯦ ꯇꯥ
ꯑꯗꯨꯝ ꯇꯞꯄ꯭ꯔꯣ ꯑꯩ
ꯈꯔ ꯑꯗꯨꯝ ꯇꯥꯛꯄꯤ
ꯀꯔꯤꯅ ꯇꯞꯄꯤ ꯇꯞꯄꯤ
ꯑꯗꯨ ꯑꯗꯨꯝ ꯁꯥꯟꯅꯔꯁꯤ ꯌꯥ ꯀꯦ ꯇꯞ ꯆꯥꯔꯁ
ꯅꯣꯏ ꯁꯥꯟꯅꯕꯗꯤ ꯇꯞꯇꯕ꯭ꯔꯕ ꯅꯠꯇ꯭ꯔꯒ ꯀꯥ ꯀꯥ ꯂꯩꯅꯕꯩ ꯑꯗꯨꯝ ꯇꯥꯟꯅꯕ ꯖꯥꯔꯣ ꯅꯛꯅ
ꯇꯥꯗꯦ ꯄꯨꯁꯄꯥ ꯋꯥꯔꯤ ꯁꯅꯔꯗꯤ ꯃꯥ ꯑꯦꯔ ꯁꯥꯔꯚꯤꯁ ꯍꯥꯞꯄꯒꯤ ꯅꯨꯡꯉꯥꯏꯇꯦ ꯃꯈꯣꯟ
ꯀꯩꯒꯤ ꯃꯥꯥꯟꯅꯦ ꯄ ꯁꯥꯞ ꯄꯤꯔꯤꯦ
ꯌꯥ ꯄꯩ ꯁꯥꯥꯕ
ꯐꯣꯟ
ꯊꯕꯛ ꯇꯧꯕ ꯈꯣꯠꯄ
ꯑꯣ ꯑꯗꯨꯗꯤ ꯀ꯭ꯔꯣꯀ꯭ꯔꯥꯛ ꯀ꯭ꯔꯣꯀ꯭ꯔꯥꯥꯛ ꯇꯧꯕꯗꯤ ꯇꯥꯗꯕ꯭ꯔꯣ ꯍꯥꯏꯖꯦ
ꯍ
ꯇꯨꯝꯅꯤꯡꯉꯕꯣ ꯅꯪꯅ ꯇꯧꯔꯤꯖꯦ
ꯄꯠꯂꯤꯕ ꯇꯨꯝꯅꯤꯡꯕꯁꯨ ꯈꯔ ꯈꯔꯕꯨꯗꯤ ꯔꯥꯒꯗꯤ ꯂꯥꯏ ꯕꯠ ꯆꯕꯠ
ꯎꯝ
ꯚꯤꯇꯥꯃꯤꯟ ꯊꯛꯆꯦꯜꯂꯨꯕꯗꯨꯒꯤ ꯇꯥꯑꯒ ꯄꯥꯜꯂꯛꯏꯕ
ꯎꯝ
ꯒꯤꯒꯌꯥꯔ ꯄꯥꯟꯕ ꯍꯧꯔꯛꯄ
ꯎꯝ ꯚꯤꯇꯥꯃꯤꯟ ꯊꯣꯛꯄꯗꯤ ꯀꯌꯥꯝ ꯀꯨꯏꯔꯔꯕꯅꯣ ꯅꯨꯃꯤꯠ ꯀꯌꯥꯅꯤ ꯇꯥꯕ꯭ꯔꯣ
ꯍꯥꯎ
ꯚꯤꯇꯥꯃꯤꯟ ꯊꯛꯄꯗꯤ ꯀꯌꯥꯝ ꯀꯨꯏꯔꯒꯦ
ꯆꯥꯛ ꯆꯥꯗ꯭ꯔꯤꯉꯩꯗ ꯃꯃꯥꯡ
ꯅꯠꯇꯦꯕ
ꯉꯁꯤꯈꯛꯇꯅꯦ
ꯉꯁꯤ ꯈꯛꯇ
ꯎꯝ ꯑꯩ ꯚꯤꯇꯥꯃꯤꯟ ꯊꯛꯄꯁꯦ ꯀꯤꯖꯕꯩ ꯋꯥꯈꯜ ꯍꯥꯏꯕꯗꯤ ꯃꯥꯒꯤ ꯑꯗꯨꯃꯥꯏꯅ ꯅꯪꯒꯤ ꯔꯥꯒ ꯇꯥꯕꯒ ꯇꯧꯔꯛꯀꯅꯤ ꯈꯟꯕꯒꯤ ꯑꯌꯨꯛ ꯅꯨꯡꯊꯤꯜ ꯄꯥꯔꯒ ꯊꯛꯀꯠꯂꯛꯑꯗꯤ ꯑꯩꯒꯤ ꯌꯨꯝꯅꯗꯤ ꯆꯠꯄꯅꯤꯅ ꯔꯥ ꯀꯥꯅꯤꯗꯅ
ꯃꯔꯛ ꯑꯃ ꯑꯗꯨꯝ ꯏꯁꯥꯥꯁ ꯅꯨꯡꯉꯥꯏꯖꯔꯝꯃꯕ ꯇꯨꯝꯕ ꯆꯥꯕ ꯚꯤꯇꯥꯃꯤꯟ ꯊꯛꯇ꯭ꯔꯁꯨ
ꯎꯝ
ꯃꯁꯤ ꯍꯧꯕꯗ ꯌꯦꯡꯉꯣ
ꯎꯝ ꯑꯗꯨꯝ ꯍꯧꯈ꯭ꯔꯦ ꯃꯔꯤ ꯃꯔꯤ
ꯎꯝ
ꯑꯌꯥꯝꯕꯅ ꯁꯣꯝ꯭ꯔꯥ ꯄꯨꯡ ꯀꯌꯥꯗ ꯇꯨꯝꯃꯤꯅꯪꯣ
ꯑꯃ ꯃꯈꯥꯏ ꯑꯅꯤ
ꯍꯥꯏꯗꯤ ꯀꯔꯤ ꯋꯥꯈꯜ ꯈꯜꯍ ꯂꯩ ꯀꯩꯗꯧꯔꯒ ꯂꯩ
ꯃꯤꯅ ꯇꯨꯝꯃꯨ ꯌꯥꯗꯕꯁꯤꯕꯨ ꯑꯩꯅꯔ ꯃꯤꯠꯁꯦ ꯎꯏꯁꯤꯜꯂꯣ ꯌꯥꯗꯔꯦ
ꯎꯝ ꯎꯝ ꯃꯥꯅꯤ ꯑꯗꯨꯕꯨꯗꯤ ꯃꯤꯠ ꯑꯣꯏꯁꯤꯜꯂꯣ ꯌꯥꯗꯕꯩ ꯇꯧꯗꯣꯔꯤꯅꯤ ꯇꯧꯗꯣꯔꯤꯕꯁꯦ ꯉꯁꯤꯗꯤ ꯇꯨꯏꯁꯟ ꯆꯠꯂꯦ
ꯇꯨꯎꯁꯟ ꯆꯠꯂꯦ ꯑꯉꯥꯡ ꯑꯃꯨꯛ ꯂꯥꯎꯅꯔꯨꯔꯦ ꯍꯣꯏꯗꯍꯦ
ꯎꯝ
ꯋꯥꯔꯤ ꯋꯥꯇꯥꯏ ꯉꯥꯏꯍꯥꯛ ꯇꯧꯔꯦ
ꯎꯝ ꯋꯥꯔꯤ ꯋꯥꯇꯥꯏ ꯉꯥꯏꯍꯥꯛ ꯇꯧꯔꯦ ꯉꯁꯤꯗꯤ ꯑꯩꯁꯨ ꯗꯤꯄꯥꯔꯠꯃꯦꯟꯗꯒꯤ ꯉꯟꯅꯗꯤ ꯊꯣꯛꯂꯛꯄꯅꯤ ꯇꯔꯤꯁꯤꯒ ꯂꯤꯛꯂꯥꯗ ꯉꯥꯏꯍꯥꯛ ꯊꯣꯛꯎꯖꯦꯅ ꯗꯥ ꯃꯥꯂꯦꯝ ꯄꯨꯟꯅ ꯑꯩꯈꯣꯏ ꯑꯍꯨꯝ ꯊꯣꯛꯃꯤꯟꯅꯔꯦ ꯑꯗꯨꯒꯒꯪꯍ ꯑꯗꯨꯝ ꯋꯥꯊꯤ ꯋꯥꯔꯦꯝ ꯇꯧꯔꯛ ꯐꯝꯃ ꯂꯩꯒ꯭ꯔꯦ
ꯎꯝ
ꯁꯨꯝ ꯉꯥꯏꯍꯥꯛ ꯄꯣꯊꯥꯖ ꯅꯠꯇ꯭ꯔ ꯁꯤꯁꯨ ꯉꯁꯤꯗꯤ ꯃꯣꯏ ꯁꯥꯔ ꯂꯥꯛꯇꯦ ꯑꯗꯨꯗꯨꯒꯤ ꯉꯟꯇꯥꯥꯟꯅꯁꯨ ꯊꯣꯛꯄ ꯑꯗꯨꯒ ꯀꯩꯒꯤꯅꯣ ꯈꯪꯗꯦ ꯇꯨꯝꯅꯤꯡꯉꯒꯗ ꯂꯩ ꯍꯦꯛ ꯂꯥꯛꯄꯗꯒꯤ ꯇꯨꯝꯃ ꯇꯨꯝꯃ ꯂꯩꯕꯗꯨꯅ ꯑꯗꯨꯅ ꯉꯟꯅ ꯊꯣꯛꯑꯒ ꯃꯍꯥꯛ ꯑꯩ ꯃꯁꯥ ꯅꯨꯡꯉꯥꯏꯇꯦ ꯑꯗꯨꯒꯤ ꯀꯣꯐꯤ ꯊꯛꯎꯁꯦꯅ ꯑꯗꯨ ꯊꯣꯂꯛꯑꯒ ꯊꯛꯑꯒ ꯀꯨꯏꯅ ꯑꯗꯨꯝ ꯐꯝꯒ꯭ꯔꯦꯕ ꯈꯔ ꯑꯗꯨꯒꯤ
ꯁꯨꯡ ꯊꯛ ꯍꯦꯛ ꯊꯛꯅꯤꯡꯗꯦ ꯑꯩꯗꯤ ꯀꯣꯐꯤꯁꯨꯦ ꯀꯩꯒꯤꯅꯣ ꯈꯪꯗꯦ
ꯀꯩꯁꯨ ꯀꯩꯇꯧꯗꯦꯗꯣ ꯑꯩꯁꯨ ꯀꯌꯥ ꯄꯥꯝꯕ ꯑꯣꯏꯗꯦ ꯍꯥꯏꯕꯗꯤ ꯑꯗꯨꯝ ꯂꯄ ꯆꯥ ꯃꯌꯥꯝ ꯂꯩꯗꯅ ꯍꯩꯃꯥꯡꯒꯤꯗꯒꯤ ꯍꯤꯔꯣꯖꯦꯜ ꯇꯤ ꯑꯗꯨꯗꯤ ꯂꯦꯃꯟ ꯇꯤꯅ ꯃꯌꯥꯝ ꯂꯩꯗꯅ
ꯎꯝ
ꯃꯣꯏꯅꯗꯤ ꯀꯣꯐꯤ ꯊꯛꯇ꯭ꯔꯗꯤ ꯈꯔ ꯑꯃꯁꯨ ꯂꯩꯔꯦ ꯀꯣꯐꯤ ꯊꯛꯇ꯭ꯔꯗꯤ ꯃꯤ ꯑꯣꯏꯅ ꯎꯗꯕ ꯍꯥꯏꯗꯣꯏꯔꯥ ꯈꯪꯗꯦ
ꯎꯝ
ꯑꯗꯨ ꯇꯜꯂꯦꯕ ꯀꯣꯐꯤ ꯊꯛꯊꯕꯗꯣ ꯉꯍꯥꯟ ꯊꯛꯄꯗꯣ ꯑꯩ ꯍꯩꯅꯗꯦꯕ
ꯗꯅꯤ ꯌ ꯑꯣꯏꯅ
ꯑꯗꯨ ꯍꯥꯏꯔꯒ ꯁꯣꯝꯃꯣꯂ ꯁꯦꯀꯦꯟꯗꯔꯤ ꯉꯥꯡꯕꯁꯦ ꯎꯝ ꯁꯤꯗꯤ ꯀꯃꯥꯏꯅ ꯇꯧꯗꯦꯖꯥꯠꯅꯣ
ꯈꯪꯗꯦ ꯑꯗꯨꯒꯤ ꯃꯔꯣꯟ ꯑꯝꯇ ꯍꯥꯏꯔꯖꯔꯤ ꯀꯅ ꯃꯅ ꯄꯖꯉ
ꯎꯝ
ꯌꯦ ꯐꯔ ꯈꯈꯤꯗꯔ
ꯎꯝ
ꯍꯧꯖꯤꯛ ꯐꯥꯎꯒꯤ ꯑꯣꯏꯅꯗꯤ ꯑꯩꯅꯪ ꯈꯪꯗꯗꯤ
ꯎꯝ ꯎꯝ ꯑꯌꯥꯝꯕꯅ ꯅꯣꯏꯒꯤ ꯍꯧꯖꯤꯛ ꯆꯪꯉꯩꯁꯦ ꯒꯣꯜꯂꯔ ꯀꯥꯡꯒꯨ ꯈꯛꯀꯤꯅꯦꯕꯀꯣ ꯑ ꯐꯤꯚꯔꯒꯤ ꯀꯩꯅꯣ ꯇꯧꯗꯦꯕ ꯍꯥꯏꯕꯗꯤ ꯅꯪꯁꯨ ꯃꯤꯒꯤꯗꯗꯤ ꯑꯗꯨꯝ ꯉꯥꯡꯉꯤꯗꯅ
ꯎꯝ
ꯎꯝ
ꯑ
ꯑꯁ ꯈꯪꯗꯦꯗ ꯀꯃꯥꯏꯅ ꯇꯧꯗꯣꯏꯅꯣ ꯑꯩꯒꯤꯗꯤ ꯀꯔꯤꯝ ꯄ꯭ꯔꯣꯁꯦꯁꯁꯤꯡ ꯀꯔꯤ ꯀꯔꯥ ꯀꯔꯤꯝ ꯂꯩꯇ꯭ꯔꯦ ꯍꯧꯖꯤꯛ ꯐꯥꯎꯕꯗ ꯇꯨꯝꯈ꯭ꯔꯗꯤꯦꯔꯥ ꯈꯪꯗꯦ
ꯍꯥꯄꯛꯁꯤꯅꯤ ꯑꯩꯒꯤꯁꯨ ꯍꯥꯄꯆꯔꯤ ꯁꯤꯒꯤ ꯄꯩꯁꯥ
ꯎꯝ ꯃꯤ ꯀꯌꯥꯝ ꯀꯌꯥꯝ ꯀꯩꯁꯨꯗꯤ ꯌꯥꯝ ꯀꯨꯏꯕ ꯑꯣꯏꯔꯝꯒꯔꯣꯏꯗꯀꯣ ꯑꯩꯈꯣꯏꯅ ꯇꯩꯖ ꯅꯣꯏꯁꯨ ꯀꯨꯏꯗ꯭ꯔꯤꯗꯅ ꯑꯗꯣ ꯍꯥꯏꯔꯒ ꯅꯣꯏ ꯕꯦꯡ ꯗꯤꯇꯦꯜꯁ ꯑꯃꯨꯛ ꯃꯦꯟꯅꯗꯦꯀꯣ ꯑꯃꯗ
ꯃꯦꯟꯇꯗ
ꯎꯝ
ꯑꯩꯖꯤꯗꯤ ꯍꯥꯟꯅꯗꯒꯤ ꯇꯣꯡ ꯂꯣꯏꯈ꯭ꯔꯅꯤ
ꯈꯦ ꯆꯪꯕꯤꯔꯗꯤ ꯐꯅꯤ ꯐꯔ ꯐꯔ
ꯆꯠ ꯀꯅꯤ
ꯎꯝ ꯍꯌꯦꯡꯗꯤ ꯑꯩ ꯗꯤꯄꯥꯔꯠꯃꯦꯟ ꯆꯠꯄ ꯀꯥꯟꯗ ꯁꯪꯉꯗꯤ ꯇꯧꯔꯀꯦ ꯍꯥꯏꯕꯗꯤ ꯑꯩ ꯉꯁꯤꯗꯤ ꯄꯩꯁꯥ ꯍꯥꯞꯆꯤꯟꯕꯅꯦ ꯁꯤ ꯅꯨꯃꯤꯗ ꯅꯦꯇꯣ ꯑꯩꯅ ꯑꯣꯚꯔ ꯑꯣꯚꯔ ꯂꯤꯃꯤꯠ ꯍꯥꯏꯕ ꯀꯩꯅꯣꯝ ꯆꯠꯈ꯭ꯔꯦ ꯁ ꯌꯥꯈꯤꯗ꯭ꯔꯦꯕ ꯍꯦꯛ ꯈꯔ ꯍꯦꯛ ꯆꯪꯕꯒ ꯑꯗꯨꯝ ꯊꯄꯔꯤ ꯊꯣꯛꯑꯒ ꯄꯩꯁꯥꯒꯤ ꯄꯦꯃꯦꯟꯒꯤ ꯆꯪꯒꯦ ꯍꯥꯏꯗꯨꯁꯨ ꯑꯩ ꯌꯥꯗꯕꯤꯗꯣ
ꯎꯝ
ꯏꯔ ꯇꯧꯔ ꯑꯗꯨꯝ ꯂꯩꯕ ꯑꯗꯨꯗꯤ ꯊꯥꯔꯇꯤ ꯅꯥꯏꯟꯒꯤ ꯍꯥꯞꯄ ꯑꯩꯅ ꯊ꯭ꯔꯤ ꯗꯦꯖꯅ ꯊ꯭ꯔꯤ ꯗꯦꯁ ꯊ꯭ꯔꯤ ꯀꯦꯕꯤ ꯄꯥꯔꯇꯤꯟ
ꯑꯗꯨꯅꯤ ꯈꯔ ꯍꯥꯞꯆꯤꯜꯂꯒ ꯅꯨꯡꯉꯥꯏꯔꯦ ꯑꯗꯒꯤ ꯅꯦꯋꯥꯛ ꯅꯨꯡꯉꯥꯏꯔꯛꯏꯔ
ꯑ ꯑꯗꯩ ꯅꯦꯋꯥꯛ ꯅꯨꯡꯉꯥꯏꯔꯒꯅꯤ ꯑꯩꯅ ꯃꯔꯤ ꯃꯔꯤ ꯃꯔꯤ ꯇꯧꯔꯦ ꯅꯠꯇ꯭ꯔꯗꯤ ꯅꯍꯥꯃꯨꯛ ꯉꯁꯤꯒꯤ ꯅꯨꯃꯤꯠꯀꯤ ꯂꯣꯏ ꯇꯧꯔꯒ ꯀꯩꯏꯝꯇ ꯑꯩ ꯈꯪꯉꯤ ꯆꯠꯆ ꯈꯪꯗ꯭ꯔꯦꯗ ꯇꯧꯔꯤꯕꯁꯦ
ꯄꯤꯁꯥ ꯌꯥꯎꯗꯕꯩ ꯑꯣꯏꯔꯝꯃꯅꯤ ꯅꯍꯥꯡꯒꯩ ꯌꯥꯗꯤꯗꯣ ꯅꯤꯋꯥꯛ ꯅꯨꯡꯉꯥꯏꯇꯔꯤ ꯑꯗꯨꯕꯨꯗꯤ ꯔꯥꯕꯤꯅꯥꯁꯨ ꯑꯃꯨꯛ ꯃꯨꯛ ꯅꯨꯡꯉꯥꯏꯇꯦꯅ ꯍꯥꯏ ꯋꯥꯏ ꯐꯥꯏ
ꯎꯝ ꯍꯣꯁꯇꯦꯜ ꯋꯥꯏꯐꯥꯏꯗꯤ ꯅꯨꯡꯉꯥꯏꯕ ꯋꯥꯠꯂꯦ ꯍꯝꯗꯤ ꯃꯤꯖꯦ ꯀꯔꯝ ꯀꯔꯝ ꯁꯤꯖꯤꯟꯅꯩꯅꯣ ꯑꯝꯇ ꯈꯪꯗꯦꯗꯅ ꯃꯤ ꯃꯌꯥꯝ
ꯑꯝ
ꯑꯗꯨꯗꯨꯅ ꯍꯣꯏ ꯃꯤ ꯄꯥꯛ ꯁꯤꯖꯤꯟꯅꯗ꯭ꯔꯀꯥꯟꯗ ꯈꯔ ꯅꯨꯡꯉꯥꯏꯒꯗ꯭ꯔꯥ ꯊꯦꯡꯉꯒꯨꯝꯕ
ꯈꯣꯏꯒꯤꯖꯨ ꯋꯥꯏꯐꯥꯏ ꯂꯣꯏꯁꯤꯜꯂꯛꯄ ꯃꯇꯝ ꯌꯧꯔꯦ
ꯍꯥꯥ
ꯋꯥꯏ ꯐꯥꯏꯕꯨꯅꯤ ꯈꯣꯏꯒꯤꯖꯨ ꯂꯣꯏꯁꯤꯜꯂꯛꯄ ꯃꯇꯝ ꯌꯧꯁꯤꯜꯂꯦꯑꯦꯕ ꯕꯦꯂꯦꯟꯁ ꯃꯌꯥꯝꯒꯤ
ꯑꯗꯨꯗꯤ ꯎꯝ ꯍꯟꯗꯛꯇꯤ ꯄꯩꯁꯥ ꯀꯃꯥꯏ ꯍꯥꯞꯅꯗꯦꯕ ꯅꯣꯏꯗꯤ
ꯈꯥꯡꯗ꯭ꯔꯦ ꯆꯦꯃꯤꯗ ꯍꯥꯞꯐꯜꯂꯛꯇꯣꯔꯤꯕ꯭ꯔꯥ ꯀꯥꯞ ꯅꯗꯣꯔꯤꯕꯔꯥ
ꯎꯝ ꯑꯝ ꯍꯟꯗꯛꯀꯤ ꯆꯍꯤꯖꯦ ꯎꯝ ꯍꯟꯗꯛꯀꯤ ꯊꯥꯖꯦ ꯊꯥ ꯑꯃꯅꯤ ꯂꯦꯞꯄꯖꯨ ꯋꯥꯏ ꯐꯥꯏꯒꯤ ꯄꯩꯁꯥꯖꯦ ꯑꯃꯨꯛ ꯍꯟꯅ ꯍꯥꯞꯄꯀꯥꯟꯗ ꯑꯗꯨꯝ ꯌꯥꯗꯦ ꯖꯥꯔ ꯋꯥꯏ ꯐꯥꯏꯒꯤꯗꯣ
ꯑꯅꯤ ꯑꯩ ꯊꯥ ꯑꯅꯤ ꯍꯨꯝ ꯂꯦꯞꯄꯗꯤ ꯌꯥꯗꯦ ꯍꯥꯏꯕ
ꯊꯥ ꯑꯅꯤ ꯍꯨꯝ ꯂꯦꯞꯄꯗꯤ ꯌꯥꯗꯤꯌꯦ
ꯎꯝ
ꯑꯦ ꯑꯗꯨꯗꯤ ꯕꯦꯔꯥꯛ ꯀꯥꯗꯦꯅꯤꯅꯦ ꯑꯃꯗꯨꯖꯨ ꯊꯥ ꯈꯔ ꯀꯨꯏꯅ ꯂꯩꯔꯛꯀꯅꯤ ꯍꯥꯏꯗꯥꯏꯅꯦ ꯑꯥꯗ
ꯎꯝ ꯃꯀꯣꯛꯇꯩ ꯑꯃꯨꯛ ꯍꯧꯗꯣꯏꯕ
ꯎꯝ ꯑꯗꯨꯗꯤ ꯑꯈꯣꯏ ꯍꯥꯟꯅ ꯊꯤꯗꯣ ꯂꯨꯄꯥ ꯀꯌꯥ ꯀꯌꯥꯅꯣ ꯆꯍꯨꯝꯒ ꯀꯌꯥꯅꯣ ꯊꯤꯗꯣ
ꯑꯗꯨ ꯊꯥ ꯑꯍꯨꯝ ꯑꯍꯨꯝꯒꯤ ꯍꯥꯞꯄꯩꯅꯦ ꯍꯧꯖꯤꯛ ꯊꯥ ꯑꯃꯃꯝ ꯗꯪꯒꯤ ꯍꯥꯞꯄꯤ ꯂꯨꯄꯥ ꯆꯥꯝ ꯌꯧꯕ ꯌꯥꯎꯏ ꯌꯧꯗꯕ ꯌꯥꯎꯏ
ꯃꯤ ꯑꯃꯃꯝꯒꯤꯔꯣ
ꯎꯝ ꯈꯣꯏ ꯃꯉꯥ ꯇꯔꯨꯛ ꯀꯤ
ꯎꯝ ꯎꯝ ꯎꯝ ꯑꯗꯨꯑꯣꯏꯗꯤ ꯎꯝ ꯀꯩꯅ ꯇꯧꯔꯗꯤ ꯍꯥꯞꯍꯧꯕꯅꯗꯤ ꯑꯃꯔꯣꯝꯗ ꯐꯩ ꯑꯗꯣ ꯆꯠꯊꯣꯛꯄ ꯀꯥꯟꯗꯗꯤ ꯋꯥꯏꯕ ꯐꯥꯏꯖꯦ ꯅꯨꯡꯉꯥꯏꯇꯦꯗꯅ
ꯎꯝ
ꯏꯁꯥꯒꯤ ꯐꯣꯟ ꯗꯥꯏꯔꯦꯛ ꯍꯥꯞꯈꯤꯗꯅ ꯐꯩꯗꯅ ꯑꯗꯨꯒ ꯍꯌꯦꯡ ꯑꯃꯨꯛ ꯍꯟꯅ ꯅꯧꯅ ꯄꯥꯟꯈꯠꯅꯗꯣꯏ ꯑꯣꯏꯇꯥꯔꯗꯤ ꯑꯗꯨꯝ ꯇꯝ ꯇꯝꯅ ꯌꯥꯝꯃꯖꯨ ꯌꯥꯝꯗ꯭ꯔꯖꯨ ꯊꯥꯒꯤ ꯑꯣꯏꯖꯨ ꯍꯥꯥꯞ ꯂꯈꯤꯕꯕꯨꯅ ꯐꯩꯕ ꯐꯩ ꯑꯃ ꯄꯨꯔꯥ ꯃꯀꯣꯛ ꯇꯩꯍꯧꯔꯒ ꯄꯩꯁꯥ ꯃꯤ ꯀꯧꯅꯗꯦꯅꯤꯅ
ꯊꯪꯗ ꯀꯔꯝꯕ ꯅꯤꯌꯣꯝꯅꯣ ꯑꯩꯁꯨ ꯐꯖꯅ ꯀꯨꯞꯅꯩ
ꯎꯝ ꯃꯊꯛꯀꯤꯗꯨ ꯅꯣꯏ ꯃꯤ ꯌꯥꯝꯗ꯭ꯔꯕꯃꯤꯅ
ꯌꯥꯝꯗꯤ ꯃꯤ ꯌꯥꯝꯃꯗꯤ ꯈꯔ ꯐꯗꯕ
ꯍꯥ ꯀꯩ ꯍꯥꯏꯗꯣꯏꯅꯣ ꯍꯧꯖꯤꯛꯇ ꯇꯝꯣ ꯍꯥꯏꯗꯣ
ꯃꯤ ꯌꯥꯝꯃꯗꯤ ꯄꯩꯁꯥꯗꯣ ꯌꯥꯝꯃꯣꯏꯗꯕꯅꯦꯕ ꯍꯦꯟꯅ ꯈꯥꯏꯅ ꯑꯗꯨꯕꯨꯗꯤ ꯃꯤ ꯌꯥꯝꯗꯕꯅ ꯑꯦꯝꯕꯤꯗ ꯑꯗꯨ ꯀꯩꯅꯣ ꯇꯧꯅ ꯁꯤꯖꯤꯦ
ꯑꯣ ꯃꯤ ꯌꯥꯝꯗꯕꯗꯨꯅ ꯐꯖꯅ ꯏꯟꯇꯔꯅꯦꯠ ꯅꯨꯡꯉꯥꯏꯔ ꯁꯤꯖꯤꯟꯅꯕ ꯎꯝ
ꯊꯥ ꯃꯇꯝꯒꯤꯅꯤꯅ ꯑꯦꯝ ꯕꯤꯗ ꯄꯤꯛꯑꯕ
ꯎꯝ
ꯃꯤꯅꯤꯠ ꯐꯥꯔꯕ꯭ꯔꯥ ꯌꯦꯡꯉꯣ ꯑꯩ ꯇꯨꯝꯅꯤꯡꯕ ꯉꯥꯎꯈ ꯐꯜꯂꯛꯑꯦ ꯃꯈꯥ ꯇꯥꯕꯗꯤ ꯍꯌꯦꯡ ꯇꯧꯔꯁꯦ
ꯅꯪ ꯅꯪ ꯑꯣꯏꯅ ꯇꯧꯔꯛꯈꯤꯒꯦ ꯅꯠꯇ꯭ꯔꯒ
ꯑꯩ ꯑꯩ ꯇꯧꯔꯛꯑꯔꯣꯏꯒꯦ ꯑꯩ ꯇꯨꯅꯤ
ꯇꯃꯣ ꯇꯃꯣ ꯇꯃꯣ ꯑꯗꯨꯗꯤ ꯊꯝꯃꯒꯦ ꯍꯌꯦꯡ ꯑꯃꯨꯛ ꯑꯣꯏꯅ ꯁꯥꯟꯅꯔꯁꯦꯀꯣ
ꯑꯪ ꯍꯌꯦꯡ ꯑꯃꯨꯛ ꯁꯥꯟꯅꯔꯁꯤ ꯆꯥꯃꯤꯟ ꯊꯛꯆꯤꯜꯂꯨꯕ ꯑꯩ ꯂꯣꯜꯔꯦꯕ ꯐꯖꯅ
ꯊꯝꯃꯦ ꯊꯝꯃꯦ ꯑꯗꯨꯗꯤꯀꯣ ꯎꯝ ꯎꯝ ꯎꯝ